ꯇꯕ꯭ꯔꯣ
ꯀꯥꯏ ꯀꯤꯟꯁꯪ ꯇꯔꯒꯦꯠ
ꯃꯁꯤ ꯁ ꯑꯂꯨꯒ ꯑꯃꯃꯦꯟ ꯍꯥꯕꯁꯥꯏꯌꯦ ꯃꯔꯤ
ꯎꯝ ꯑꯩꯈꯣꯏ ꯂꯈꯄꯨ ꯂꯣ ꯈꯪꯗꯦ
ꯑꯥ
ꯆꯤꯀꯩꯅꯣ ꯍꯌꯦꯡ ꯏꯆꯦ ꯅꯪ ꯍꯁꯇꯣꯆꯒꯦ ꯍꯥꯏꯕ꯭ꯔꯣ
ꯑ ꯁꯅꯤ
ꯑꯩꯈꯣꯏꯗꯤ ꯏꯔꯣꯏꯕ ꯆꯠꯀꯦ
ꯈꯒꯔꯤ
ꯁ꯭ꯋꯤꯃꯤꯡ ꯇꯋꯥ ꯊꯒ
ꯏꯥꯏꯅꯦꯒꯅꯉꯅ
ꯎꯝ ꯍꯧꯖꯤꯛ ꯑꯩꯈꯣꯏ ꯅꯨꯄꯥꯒ ꯑꯩꯈꯣꯏ ꯅꯨꯄꯥꯒꯤ ꯃꯅꯦ ꯃꯆꯥꯅꯨ ꯄꯤꯈꯣꯏꯒ ꯃꯥ ꯉꯁꯤ ꯏꯝꯐꯥꯜꯗꯒꯤ ꯂꯥꯛꯄ ꯑ
ꯑꯣ ꯏꯝꯐꯥꯜꯗ ꯂꯩꯌꯦꯦ ꯍꯥꯏꯕꯗꯨꯔꯥ
ꯎꯝ
ꯍꯅꯥ ꯆ ꯁꯗꯥ
ꯍꯥꯥ
ꯍꯥꯟꯅ ꯑꯥ ꯆꯠꯄ ꯀꯥꯟꯗ ꯂꯩꯕꯗꯨꯗꯨꯔꯥ
ꯎꯝ
ꯌꯨꯝꯒꯤꯗꯨꯔꯥ
ꯑ ꯃꯅꯦ
ꯅꯣꯏ ꯌꯨꯝꯗ ꯂꯩꯕ꯭ꯔꯣ ꯍꯧꯖꯤꯛ ꯍꯧꯖꯤꯛ ꯒꯥꯔꯤ ꯄꯨꯔꯛꯄ꯭ꯔ
ꯄꯨꯔꯛꯇꯦ ꯍꯦ ꯑꯣꯇꯣꯅ ꯆꯠꯇꯣꯏꯅꯤ
ꯈꯥ ꯑ
ꯑꯣꯇꯣꯅ ꯆꯠꯀꯅꯤ ꯑꯩꯒꯤ ꯇꯥꯁ꯭ꯛ ꯗꯤ ꯃꯉꯥꯅꯤ ꯅꯪꯒꯤꯗꯤ ꯃꯔꯤꯈꯛ ꯇ ꯔꯣ
ꯀꯩꯁꯅꯒꯗꯤ ꯑꯩ ꯑꯩꯗꯣ
ꯎꯝ
ꯅꯪꯉꯣꯟꯗ ꯇꯧꯕ ꯀꯥꯟꯗ ꯅꯪ ꯄꯤꯛ ꯇꯧꯗꯕꯁꯨ ꯂꯩꯌꯦ ꯑꯛ ꯑ ꯑꯗꯨꯒ ꯇꯥꯁ꯭ꯛ ꯗꯤ ꯆꯠꯈ꯭ꯔꯦꯕ
ꯍꯥ ꯑꯩꯒꯤꯁꯨ ꯑꯗꯨꯝ ꯆꯠꯂꯦ ꯑꯅꯤꯔꯛ ꯑꯗꯨꯝ ꯆꯠꯈ꯭ꯔꯦ
ꯎꯨꯝ ꯑꯗꯨ ꯑꯗꯨꯒꯨꯝꯕ ꯇꯧꯕꯗꯣ ꯄꯩꯁꯥꯗꯤ ꯃꯥꯡꯕ ꯃꯥꯜꯂꯦꯅꯦ
ꯉꯔꯥꯡ
ꯎꯝ
ꯑꯗꯨ ꯑꯣꯏꯔꯁꯨ ꯑꯩꯒꯤꯗꯤ ꯎꯝ-ꯃ ꯑꯅꯤ ꯂꯩꯈꯤꯅꯤ ꯀꯝꯄ꯭ꯂꯤꯠ
ꯅꯪꯁꯨ ꯏꯟꯚꯥꯏꯠ ꯇꯧꯎꯅꯦ
ꯇꯧꯒꯦ ꯍꯌꯦꯡ ꯋꯥꯏ ꯀꯣꯟꯅ ꯀꯣꯠ ꯇꯞꯅ ꯇꯧꯒꯦ ꯅꯉꯣꯟ ꯅꯉꯣꯟꯗꯗꯤ ꯃꯤ ꯂꯩꯔꯕ꯭ꯔꯣ
ꯑꯃ ꯑꯅꯤꯗꯤ ꯍꯩꯍꯧꯕꯅꯦ ꯑꯗꯨ ꯔꯦꯖꯤꯁꯇꯥꯔ ꯇꯧꯗ꯭ꯔꯤꯗ
ꯎꯝ
ꯑꯥ ꯄꯩꯁꯥꯗꯨ
ꯎꯝ
ꯋꯦꯟꯁꯗꯦ ꯅꯠꯇ꯭ꯔꯒ ꯑꯣ ꯐ꯭ꯔꯥꯏꯗꯦ ꯁꯇꯔꯗꯦꯗ ꯑꯣ ꯆꯪꯉꯦꯅ ꯍꯥꯏꯌꯦꯅꯦ
ꯑꯣ ꯃꯣꯏ ꯃꯣꯏ ꯃꯊꯟꯇ ꯆꯪꯕ꯭ꯔ ꯑꯩꯈꯣꯏꯅ ꯋꯤꯗ꯭ꯔꯣ ꯇꯧꯔꯨꯒꯤꯗ꯭ꯔꯥ
ꯑꯥ ꯃꯊꯟꯗ ꯑꯗꯨꯝ ꯆꯪꯅꯤ ꯍꯥꯏꯌꯦ ꯑꯩꯈꯣꯏꯒꯤ ꯁꯤꯗꯀꯣ ꯇꯥꯡꯂꯗꯤ ꯑꯩꯈꯣꯏꯅ ꯂꯥꯎꯊꯣꯛꯀꯗꯕ
ꯎꯝ ꯎ
ꯑꯗꯨ ꯎꯔꯤꯗꯣ ꯍꯥꯏꯕ ꯌꯥꯗꯦ ꯍꯥꯏꯅꯦ
ꯍꯣꯏ ꯍꯣꯏ ꯌꯥꯏ ꯍꯣꯏ ꯈꯪꯉꯦ
ꯅꯆꯥꯅꯨꯄꯤꯗꯤ ꯇꯨꯝꯈ꯭ꯔꯕꯣ
ꯁꯟꯒꯣꯝ ꯀꯟꯅꯥ ꯊꯤꯠꯂꯤ
ꯇꯨꯝꯈ꯭ꯔꯦ
ꯇꯨꯝꯗ꯭ꯔꯤꯌꯦ
ꯍ ꯌꯦ ꯕꯦꯛꯒ꯭ꯔꯥꯎ ꯃꯈꯣꯜꯁꯦ ꯇꯍꯟꯒꯅꯨ ꯍꯥꯏꯔꯁꯨ ꯎꯄꯥꯏ ꯂꯩꯇꯦ
ꯑ ꯍ
ꯍꯣ꯫
ꯀꯔꯤꯕ꯫
ꯕꯦꯛꯒ꯭ꯔꯥꯎ ꯃꯈꯣꯟ ꯇꯥꯍꯟꯒꯅꯣꯅ꯫ ꯍꯥꯏꯕꯅꯦꯕ ꯑꯗꯨ ꯎꯄꯥꯏ ꯂꯩꯇꯦꯕ ꯑꯩꯈꯣꯏꯗꯤ꯫
ꯎꯝ
ꯅꯪ ꯕꯣꯜ ꯌꯦꯡꯒꯗ꯭ꯔꯣ꯫
ꯍꯥ ꯍꯥ ꯫
ꯕꯣꯜ ꯌꯦꯡꯒꯗ꯭ꯔꯣ ꯅꯣꯏ꯫
ꯎꯝ ꯈꯪꯗꯦ꯫ ꯇꯨꯝꯃꯅꯤ ꯕꯣꯜ ꯌꯦꯡꯕꯗꯣ ꯀꯣꯛ ꯆꯤꯛ ꯑꯦ ꯑꯩ ꯊꯕꯛ ꯋꯥꯃꯟꯕꯩ ꯑꯩ꯫
ꯀꯔꯤ-ꯀꯔꯤ ꯇꯕꯔꯣꯅꯣꯅꯦ ꯅꯪ ꯫
ꯑꯁ ꯑꯩ ꯍꯥꯏꯅꯤꯡꯉꯥꯏ ꯂꯩꯇ꯭ꯔꯦ ꯌꯥꯝꯃꯟꯕꯒꯤ꯫ ꯑꯩꯒꯤ ꯀꯤꯠꯆꯦꯟꯗꯣ ꯂꯣꯏꯅ ꯁꯦꯡꯗꯣꯛꯑꯦ ꯔꯨꯝꯗꯤ ꯁꯦꯡꯗꯣꯛ꯫ ꯑꯗꯨꯏ ꯆꯥꯔ꯭ꯁꯇꯣ ꯋꯥꯏ ꯁꯤꯠꯄ꯫
ꯎꯝ ꯑꯩꯗꯤ ꯐꯤ ꯁꯨꯅꯤꯡꯉꯥꯏꯁꯨ ꯃꯌꯥꯝ ꯂꯩꯥꯔꯤ ꯍꯌꯦꯡ ꯅ꯫ ꯇꯧꯒꯅꯤ꯫
ꯐꯤꯁꯨ ꯈꯔ ꯁꯨꯑꯦ ꯐꯤꯁꯨꯔꯒ ꯐꯤ ꯁꯨꯕ ꯂꯣꯏ꯫ ꯑꯦꯂꯦꯛꯇꯔꯤꯛ ꯆꯠꯇꯔ꯭ꯕ ꯑꯗꯣ ꯅꯪꯒꯤ꯫ ꯗꯔꯌꯑꯔ꯫
ꯑ꯫
ꯌꯥꯝ-ꯌꯥꯝ ꯊꯨꯅ ꯀꯪꯕꯔꯥ ꯐꯤꯗꯣ꯫
ꯊꯨꯅ ꯍꯧꯗꯦꯗ ꯊꯨꯅꯗꯤ ꯈꯪꯗꯦꯗ ꯐꯣꯔꯇꯤꯟ ꯃꯤꯅꯤꯠ ꯐꯇꯤꯟꯁꯇ ꯇꯦꯜꯍꯧꯋꯤꯗ꯫
ꯑꯗꯨꯁꯨ ꯐꯩꯀꯣ꯫
ꯍꯣꯏ ꯅꯪ-ꯅꯪ ꯅꯪꯗꯤ ꯄꯥꯏꯔꯕ꯭ꯔꯣ꯫
ꯎꯝ ꯄꯌꯦ꯫ ꯄꯥꯏꯔꯕ꯫ ꯍꯦꯡꯒꯔ ꯂꯩꯇꯕꯅꯤꯅ ꯐꯖꯅ ꯀꯪꯕ ꯌꯥꯔꯦ꯫
ꯑꯩꯁꯨ ꯍꯦꯡꯒꯔꯗ ꯀꯪꯗꯦꯗ ꯑꯩꯗꯤ ꯁꯤ ꯃꯥꯒꯤ ꯀꯔꯤ-ꯀꯔꯤ ꯑꯗꯨꯗ ꯍꯥꯞꯄꯅꯦ ꯍꯦꯡꯒꯔ ꯍꯥꯞꯇꯦ꯫
ꯋꯥ꯫ ꯗꯨꯁꯨ ꯊꯨꯅ ꯀꯪꯕꯔ꯫
ꯑꯗꯨ ꯍ꯫ ꯔ ꯍꯦꯡꯒꯔ ꯄꯥꯏꯕꯗꯣ ꯇꯣ ꯑꯃꯣꯛ ꯂꯧꯊꯣꯛꯄ ꯑꯃꯨꯛ ꯍꯄꯆꯤꯟꯕꯥ ꯑꯗꯨ ꯋꯥ꯫ ꯑꯗꯨꯒꯤ ꯑꯩꯗꯤ ꯄꯥꯏꯗꯦꯗ꯫ ꯎꯝ꯫ ꯍꯣꯏꯗ ꯑꯩꯩꯅ ꯆꯠꯂꯒ ꯍꯤꯡꯒꯔ ꯂꯧꯗꯧꯕꯨ꯫ ꯐꯕ ꯗꯨꯀꯥꯟꯗ꯫
ꯅ ꯐ ꯪꯥ ꯎꯝ
ꯇꯁꯤꯕꯣꯃꯁꯣ
ꯇꯨꯝꯗ꯭ꯔꯤꯌꯦ ꯁꯪꯒꯣꯝ ꯊꯛꯑꯒ ꯋ ꯁꯪꯒꯣꯝ ꯊꯛꯑꯒ ꯐꯣꯟꯅꯤꯌꯦ ꯐꯣꯟꯅꯤꯗꯦꯅ
ꯄꯥꯗꯦ ꯇꯨꯝ ꯄ꯭ꯔꯚꯨ
ꯈꯪꯗꯦꯗ ꯉꯦꯉ ꯀꯅꯥ
ꯅꯪ ꯏꯅꯦꯗ ꯑꯃ ꯑꯩ ꯐꯣꯟ ꯀꯔꯤꯒꯤ ꯑꯣꯟꯒꯦ ꯍꯥꯏꯕꯗꯨꯣ ꯅꯪ ꯈꯪꯕꯤꯕ꯭ꯔꯥ
ꯑ ꯄꯣꯟ ꯇꯧ ꯔꯥꯏ ꯍꯟ ꯇꯥꯎꯗꯅꯦ ꯑꯁ ꯊꯕꯄ ꯌꯥꯝ
ꯁꯤꯟꯕꯕꯁꯨ ꯐꯪꯗꯩ ꯉꯁꯤ ꯍꯧꯖꯤꯛꯇꯅꯦ ꯍꯤꯞꯇꯁꯤ ꯎꯃꯪꯗ ꯆ
ꯅ ꯇꯧꯗꯔꯤ ꯇꯃ ꯀꯔꯤꯁ ꯇ ꯇ ꯉꯁꯤ ꯁꯤꯒꯤ ꯑ ꯍꯧꯥꯎꯒꯠꯂꯥꯎꯒꯗꯒꯕꯑꯣꯡꯗ ꯑꯗꯨꯝ ꯂꯩꯕꯒꯠꯂ
ꯍꯣꯏꯗ
ꯋꯥꯏ ꯃꯣꯔꯦ ꯁꯨꯝ ꯁꯤꯠ ꯄꯥꯏꯔꯒ ꯑꯗꯨꯝ ꯈꯛ ꯁꯤꯠꯀꯦꯅ ꯇꯧꯕꯗ ꯌꯥꯗꯕꯒꯤ ꯉꯥꯝꯃꯟꯕꯒꯤ ꯇꯣꯛꯑꯦ
ꯑ
ꯎꯝ ꯏꯆ‌ꯦ ꯎꯝꯕꯅꯤ ꯊ ꯇꯧꯕꯗꯤ ꯐꯣꯔ ꯇꯥꯏꯝꯁ ꯈꯇ ꯑꯣꯏꯒꯅꯤꯀꯣ
ꯎꯝ
ꯑꯍꯨꯝ ꯃꯔꯤ ꯃꯥꯅꯤ ꯑꯍꯨꯝ ꯃꯔꯤ ꯉꯥꯛꯇ ꯑꯣꯏꯔꯅꯦꯕꯀꯣ ꯑꯗꯨꯗꯤ ꯑ ꯇ ꯀꯕꯣ
ꯍꯌꯦ ꯅꯨꯡꯉꯥꯏꯀꯣꯅ ꯊꯕꯛ ꯈꯔ ꯋꯥꯏ ꯁꯪꯉꯀꯥꯟꯗ ꯀꯣ
ꯑꯗꯨꯗꯤ ꯍꯥꯏꯕꯗꯤ ꯅꯨꯄꯥ ꯉꯄꯥꯗꯁꯨ ꯌꯥꯔꯣꯏ ꯅꯨꯄꯤ ꯈꯪꯗ꯭ꯔꯗꯤ ꯌꯥꯔꯦꯕ
ꯍ ꯐ
ꯑꯗꯨꯃꯥꯏ ꯀꯣꯜ ꯇꯧꯔꯗꯤ ꯋꯥꯔꯤ ꯑꯃꯨ ꯂꯥꯛꯀꯅꯤ ꯃꯤ ꯌꯥꯝꯃꯅ ꯑꯃꯅꯤꯅꯤ ꯑꯗꯨꯗꯒꯤ ꯅꯨꯄꯤ ꯑꯗꯨꯃꯥꯏ ꯇꯧꯕ ꯌꯥꯒꯗꯕꯀꯣ ꯗꯤ ꯌꯥꯗ ꯎ
ꯑ ꯀ
ꯎꯝ
ꯀꯣꯟꯗꯥ ꯍ ꯃꯥ
ꯍꯌꯦꯡꯗꯤ ꯌꯨ ꯉꯟꯇꯥ ꯆꯥꯒꯗꯣꯏꯔꯣ
ꯎꯝ ꯆꯒꯨꯕ ꯂꯔꯒ ꯆ ꯎꯪꯪ ꯇꯠꯁꯦ ꯍꯥꯏꯅ ꯍꯪꯦ ꯇꯧꯕ
ꯏꯁꯩ ꯁꯠꯄ ꯉꯝꯃꯔꯣꯏꯗ ꯑꯗꯨꯃꯥꯏꯅ ꯑꯩꯗꯤ ꯍꯥꯟꯅ ꯍꯣꯁꯄꯤꯇꯥꯜꯁ ꯆꯠꯄꯤꯅꯤ ꯑꯗꯨꯒ ꯑꯗꯨ ꯆꯠꯂꯁꯨ ꯏꯔꯣꯏꯗ꯭ꯔꯁꯨ ꯅꯨꯡꯉꯥꯏꯔꯣꯏ ꯏꯔꯣꯏꯔꯁꯨ ꯌꯥꯔꯔꯣꯏ ꯏꯔꯣꯏꯅꯤꯡꯉꯥꯏꯁꯨ ꯌꯥꯔꯣꯏ ꯆꯅꯤꯡꯉꯦ ꯑꯗꯨ ꯅ ꯅꯪ ꯍꯥꯟꯅ ꯆꯠꯂꯣ ꯑꯩꯈꯣꯏꯗꯤ ꯇꯥꯞꯅ ꯑ ꯑꯩ ꯅꯉꯣꯟꯗ ꯋꯥꯔꯤ ꯑꯃ ꯂꯤꯒꯦ ꯇꯧꯕꯅꯦ
ꯐꯔꯔꯣ
ꯑꯥꯗ ꯑꯣꯖꯥ ꯇꯧꯕ ꯆꯠꯁꯤꯔꯣ
ꯀꯗꯥꯥꯏꯗꯔꯣ
ꯑꯄꯥꯗ ꯑꯦꯀꯣꯃꯤꯣꯗꯦꯁꯟꯁꯨ ꯂꯣꯏ ꯄꯤꯌꯦ ꯑꯆꯥꯄꯠ ꯊꯛꯄꯗ ꯑꯩꯈꯣꯏ ꯄꯤꯌꯦ ꯍꯥꯏꯌꯦꯦ ꯑꯗꯨꯒꯅꯦ ꯑꯣꯖꯥ ꯇꯧꯒꯗꯕ
ꯂ ꯀꯨꯝꯁꯤꯗꯤ ꯆꯠꯂꯣꯏꯒꯨꯝꯁꯤꯅ
ꯑꯗꯨꯃꯥꯏꯅ ꯈꯜꯂꯤ ꯍꯣꯏ ꯑꯗꯨꯗꯣ ꯇ꯭ꯋꯦꯟꯇꯤ ꯊꯥꯎꯖꯟꯅꯦ ꯍꯥꯏꯌꯦ ꯄꯤꯕꯗꯣ
ꯍ ꯍꯣꯏ ꯑꯗꯨꯕꯨꯗꯤ ꯌꯥꯏꯗ ꯇꯝꯁꯤꯒꯤ ꯆꯠꯄ ꯌꯥꯅꯤ ꯑꯣꯅꯗꯦ
ꯑꯗꯨꯁꯨ ꯈꯟꯕꯀꯣ
ꯎꯝ ꯄꯥꯏꯂ ꯏꯇꯦ ꯂꯥꯛ ꯆ ꯀꯈꯤꯕꯤ
ꯅꯪꯒꯤ ꯁꯥꯔꯇꯤꯐꯤꯀꯦꯠ ꯂꯣꯏ ꯄꯥꯏꯕ꯭ꯔꯥ ꯃꯣꯏꯁꯨ ꯅꯪ ꯁ꯭ꯀꯨꯜꯁꯨ
ꯎꯝ ꯄꯦꯗ
ꯍꯥꯏ ꯇꯤꯌꯦ ꯑꯩꯒꯤꯗꯤ ꯂꯣꯏ ꯄꯥꯏꯒꯔꯦ
ꯎꯝ ꯅꯪꯒꯤꯗꯤ ꯂꯨꯏꯅ ꯑꯗꯨꯗꯤ
ꯑꯗꯨꯁꯨ ꯂꯩꯕ ꯍꯣꯏ ꯑꯗꯨꯕꯨ ꯑꯥ ꯗꯤꯁꯤꯑꯔ ꯗꯤꯁ ꯀꯨꯝꯁꯤꯒꯤꯗꯤ ꯂꯩꯥꯏꯔꯗꯤ ꯍꯥꯏꯁꯨꯒꯤ ꯑꯣꯏꯔꯁꯨ ꯀꯔꯤ ꯀꯔꯤ ꯍꯥꯏꯔꯒ ꯀꯣ ꯇꯧꯁꯤꯔꯥꯅ ꯈꯟꯕ
ꯍꯣꯏ ꯃꯊꯪ ꯆꯍꯤꯗꯨꯗꯤ ꯌꯦꯡꯁꯤꯀꯣ ꯊꯪ ꯆꯍꯤꯗꯗꯤ ꯌꯦꯡꯁꯤ ꯏꯛ ꯑꯗꯣ ꯃꯇꯝꯗꯤ ꯃꯇꯝꯗꯤ ꯌꯥꯎꯔꯦ ꯑꯗꯣ ꯀꯨꯏꯅ ꯇꯧꯕꯁꯨ ꯌꯥꯕ꯭ꯔꯣ
ꯌꯥꯏ ꯍꯥꯏꯌꯦ ꯑꯗꯨ ꯃꯇꯝ ꯌꯧꯈ꯭ꯔꯗꯤ
ꯌꯥꯎꯔꯦ
ꯊꯨꯏꯌꯦ
ꯎꯝ ꯃꯨꯊꯥꯜꯂꯁꯦ ꯀꯣ
ꯍꯣꯏ ꯍꯣꯏ ꯑꯥ ꯑꯩꯒꯤꯗꯤ ꯂꯣꯏꯔꯦ ꯐꯨꯝꯕꯤ ꯇꯧꯔꯅꯤ
ꯎꯝ ꯑꯩꯗꯤ ꯂꯣꯏꯗ꯭ꯔꯤ
ꯑꯗꯨ ꯅꯪ ꯃꯇꯝ ꯂꯩꯔꯗꯤ ꯇꯧꯑꯣ ꯑꯩꯕꯨꯁꯨ ꯑꯉꯥꯡꯁꯨ ꯇꯧꯔꯛꯀꯦ ꯍꯥꯏꯁ ꯌꯥꯏ ꯅꯪ ꯃꯇꯝ ꯂꯩꯔꯗꯤ ꯍꯥꯏꯔꯛꯑꯣ ꯀꯣ
ꯎꯝ ꯎꯝ
ꯍꯥꯏꯗꯤ ꯍꯥꯏꯕꯅꯤꯗ
ꯍꯣꯏ ꯏꯟꯅꯤꯔꯛ ꯃꯨꯛ ꯀꯇꯧꯔꯛꯀꯦ ꯑꯩ
ꯑ
ꯑꯝ ꯑꯁꯤ ꯃꯊꯛꯈꯤꯁꯦ ꯍꯥꯟꯅ
ꯍꯣꯏ ꯍꯣꯏ
ꯎꯝ ꯃꯤ